ꯍꯜꯂ ꯇꯥꯗꯦ
ꯄꯥꯏ ꯂꯩ ꯍꯜꯣ
ꯈꯥꯗꯗ ꯃꯣꯏꯔ
ꯑꯥ ꯑꯩ ꯅꯪꯉꯣꯟꯗ ꯄꯥꯏꯔꯛꯑꯣꯅ ꯏꯔꯤꯀꯥꯟꯗ
ꯑꯣ
ꯑ
ꯑ ꯑꯁ ꯑꯁ ꯀꯔꯤ ꯍꯖ ꯆꯥꯔꯦ
ꯑꯩꯅ ꯉ ꯆꯥꯎꯕꯗꯣ ꯀꯩꯅꯣ
ꯎꯝ ꯐꯖꯩ ꯏꯁ ꯑꯍꯥꯎꯕ ꯄꯤꯖꯕꯗꯣ ꯑꯍꯥꯎꯕꯗꯣ ꯀꯥꯎꯕꯤꯔꯕ
ꯑꯩꯅ ꯀꯩꯁꯨ ꯌꯥꯝ ꯄꯥꯝꯖꯅ ꯆꯥꯖꯗꯕ ꯑꯗꯨꯒꯤ ꯅꯪꯗꯤ
ꯑꯩ ꯔ ꯁꯕꯠ ꯀꯩꯀꯥ ꯏꯔꯣꯝꯕ ꯑꯗꯨꯒ ꯆꯅꯥ ꯉꯕ
ꯑꯗꯃ ꯂꯩꯦ ꯑꯗꯃ ꯏꯇꯦ ꯂꯩ ꯂꯩ ꯀꯣꯟꯕꯗꯤ ꯌꯥꯗ꯭ꯔꯥ
ꯁꯦꯕꯥ
ꯂꯩ ꯀꯣꯜꯂ ꯉꯥꯡꯕ ꯌꯥꯗ꯭ꯔꯣ
ꯌꯥꯔ ꯃꯣꯏ
ꯃꯣꯁꯝ ꯃꯔ ꯈꯪꯗ꯭ꯔꯦꯅ ꯀꯔꯤ ꯃꯔꯣꯅꯣ ꯈꯪꯗ꯭ꯔꯦ ꯍꯥꯏꯔꯛꯑꯗꯤ
ꯇꯥꯕ ꯋꯥꯔꯦ ꯀꯥꯁꯤ
ꯎꯝ
ꯅꯪ ꯀꯣꯜꯁꯟ ꯇꯔ ꯑꯣꯜꯂꯦ
ꯑꯁ ꯏꯕꯦꯝꯃꯥ ꯉꯁꯤꯗꯤ ꯈꯥꯔꯕꯨ ꯐꯔꯤ ꯑꯗꯩ ꯉꯁꯤ ꯐꯕ ꯍꯥꯏꯁꯦ ꯉꯁꯤꯁꯨ ꯑꯗꯨꯝ ꯇꯧꯗꯤ ꯇꯧꯔꯤꯅꯦ ꯑꯗꯣ
ꯗ
ꯑꯩꯗꯤ ꯃꯣꯏ ꯆꯠꯅꯤꯅꯥ ꯇꯧꯔꯤꯁꯦ ꯌꯥꯎꯅꯤꯡꯉꯛꯇ꯭ꯔꯦ ꯇꯥꯟꯁꯤꯜꯂꯛꯑꯦ ꯍꯥꯏꯕ ꯇꯨꯝꯃ ꯂꯩꯅꯤꯡꯉꯛꯑꯦ ꯍꯥꯏꯕ
ꯃꯤ ꯀꯌꯥꯝ ꯆꯠꯇꯣꯏꯅꯣ
ꯑꯩꯈꯣꯏ ꯑꯍꯨꯝ ꯈꯛꯇꯅꯦ ꯅꯨꯄꯤ ꯉꯥꯛꯇ ꯑꯩꯈꯣꯏ ꯑꯍꯨꯝ ꯈꯛꯇ ꯆꯠꯇꯣꯏꯅꯦꯕ
ꯁꯥꯕ ꯍꯥꯏꯕꯁꯤꯗꯅꯤ ꯃꯄꯥꯟ ꯊꯣꯛꯄ
ꯑꯗꯨ ꯑꯩ ꯇꯟꯁꯤꯜꯂꯛꯑꯦꯕ ꯉꯖꯥꯏꯗꯒꯤ ꯅꯣꯡ ꯉꯝꯂꯝꯕꯅꯦ ꯍꯧꯖꯤꯛ ꯁꯥꯗꯣꯔꯛꯏꯕ ꯑꯗꯣ ꯑꯃ ꯔꯣꯝꯗꯗꯤ ꯑꯃꯔꯣꯝꯗꯗꯤ ꯁꯨꯃꯥꯏꯅ ꯅꯨꯡꯁꯥ ꯈꯔ ꯊꯣꯛꯄꯁꯤꯅ ꯀꯩꯀꯩ ꯐꯣꯇꯣ ꯀꯩꯀꯩ ꯅꯝꯕ ꯈꯣꯠꯄ ꯈꯔꯥ ꯐꯖꯥꯌꯦꯕꯥ ꯃꯪꯕꯗꯕꯨꯗꯤ ꯑꯗꯨꯏ ꯊꯣꯛꯄꯅꯗꯤ ꯐꯕ꯭ꯔꯣ ꯑꯗꯨꯗꯨ ꯑꯗꯨꯒ ꯑꯃꯛꯁꯨ ꯃꯥꯡꯕꯖꯤ ꯇꯔ ꯇꯜꯂꯦꯕ ꯆꯠꯄ ꯑꯗꯩ ꯅꯨꯡꯁꯥ ꯁꯥꯥꯔ ꯇꯜꯂꯦꯕ ꯆꯠꯄ
ꯅ ꯅꯨꯡꯁꯥꯁꯤꯅꯦ ꯕꯤꯠ ꯌꯥꯝ ꯂꯩꯇ꯭ꯔꯤꯁꯦ
ꯊꯤꯔꯤꯕ ꯆꯤꯜꯍꯥꯎ ꯄꯨꯊꯤꯁꯤꯒ ꯃꯄꯥꯟ ꯂꯝꯗ ꯂꯩꯅꯤ ꯀꯥꯏꯅ
ꯑꯩ ꯁꯨꯝ ꯀꯤꯁꯜꯂꯛꯏꯒꯣ ꯈꯜꯂꯨꯔꯒꯥ
ꯑꯗꯨ ꯍꯥꯏꯔꯒ ꯅꯍꯥꯟ ꯀꯩꯒꯤꯗꯅꯣ ꯄ꯭ꯔꯣꯚꯖꯅꯦꯜ ꯂꯧꯕꯒꯤ ꯆꯠꯂꯦꯕꯀꯣ ꯑꯦꯝ ꯌꯨꯗ ꯑꯗꯨꯏ ꯕꯤꯖꯤꯅꯦꯁ ꯂꯧꯕ ꯆꯠꯄꯁꯤꯗꯅꯦ ꯎ ꯅꯦꯍꯥꯒꯩꯒ ꯑꯩꯒꯥ ꯆꯠꯄꯁꯤꯗꯅꯦ ꯑꯍꯥꯟꯕꯗꯥ ꯕꯨꯁ꯭ ꯇꯨ ꯇꯣꯡꯉꯒ ꯑꯦꯝ ꯌꯨꯒꯤ ꯒꯥꯔꯤ ꯑꯆꯧꯕꯗꯨ ꯇꯣꯡꯉ ꯆꯠꯁꯦ ꯍꯥꯏꯅꯔꯦ ꯑꯌꯨꯛ ꯉꯟꯇꯥꯅ ꯍꯧꯒꯠꯂꯒ ꯑꯗꯨꯒ ꯍꯧꯗꯤ ꯍꯧꯒꯠꯂꯦꯕ ꯀꯣ ꯑꯗꯨꯒ ꯄꯨꯡ ꯅꯤꯄꯥꯟꯒ ꯃꯤꯅꯤꯠ ꯃꯉꯥ ꯁ꯭ꯋꯥꯏꯗꯩ ꯉꯥꯏꯗꯣꯏꯅꯦꯕ ꯏꯕꯥꯅꯤꯗꯣ ꯑꯁꯤ ꯀꯩꯁꯥꯞꯄꯠ ꯁꯋꯥꯏꯗ ꯆꯠꯁꯦꯅ ꯍꯥꯏꯅꯔ ꯂꯣꯏꯁꯟꯕ ꯂꯣꯏꯔꯀꯥꯟ ꯏꯕꯥꯅꯤꯁꯦ ꯇꯟꯖꯜꯂꯛꯏꯅꯦ
ꯗ
ꯇꯣꯡꯉꯨꯕꯗꯣ ꯃꯤꯒꯤ ꯒꯥꯔꯤ ꯑꯆꯧꯕꯗꯣ ꯑꯩꯈꯣꯏꯒꯤ ꯑꯩꯈꯣꯏꯒꯤ ꯑꯣꯏꯗ꯭ꯔꯕꯅꯤꯅ ꯑꯗꯩꯗꯤ ꯍꯥꯏꯗꯤ ꯍꯣꯔꯦꯟ ꯑꯃꯨꯛ ꯁꯤꯠ ꯐꯪꯅꯩ ꯐꯪꯅꯗꯦ ꯃꯤ ꯐꯝꯐꯝ ꯂꯩꯔꯛꯇ꯭ꯔꯗꯤ ꯏꯕꯥꯅꯤꯁꯦ ꯌꯥꯝꯅ ꯀꯩꯅꯣ ꯇꯧꯔꯗꯕ ꯏꯁꯥꯗ ꯌꯥꯝ ꯅꯨꯡꯉꯥꯏꯔꯔꯣꯏꯗꯕ ꯑꯗꯒꯤ ꯑꯁ ꯇꯣꯡꯉꯔꯣꯏꯁꯤꯔꯥ ꯍꯥꯏꯅꯔꯦ ꯊꯣꯛꯂꯛꯑꯝꯗꯥꯏꯗꯨꯗ ꯑꯁ ꯑꯁꯦꯡꯕ ꯇꯣꯡꯉꯔꯣꯏꯁꯤꯦ ꯇꯟꯖꯜꯂꯛꯑꯦ ꯍꯣꯏ ꯍꯣꯏ ꯐꯔꯦ ꯂꯥꯛꯑꯣ ꯑꯣꯇꯣꯗ ꯆꯠꯂꯁꯅ ꯍꯥꯏꯅꯔꯒ ꯑꯃ ꯌꯥ ꯁ꯭ꯀꯨꯜꯗ ꯊꯦꯡꯅ ꯑꯣꯇꯣꯗ ꯆꯠꯂꯦꯕꯀꯣ ꯑꯗꯨꯒ ꯑꯣꯇꯣ ꯇꯣꯡꯉ ꯆꯠꯂꯦ ꯑꯗꯨꯒ ꯑꯣꯔ ꯀꯥꯟꯗ ꯑ ꯆꯪꯉꯛꯄꯁꯤꯗꯁꯨ ꯑꯃꯨꯛ ꯏꯕꯥꯅꯤꯅ ꯂꯥꯏ ꯑꯣꯛꯅꯕꯩ ꯋꯥꯔꯤꯗꯣ ꯑꯗꯥꯏ ꯑꯣꯗꯤꯇꯣꯔꯤꯌꯝ ꯑꯗꯥꯏꯒꯤ ꯑꯗꯥꯏꯁꯤꯗ ꯑꯃꯨꯛ ꯉꯥꯡꯅꯔꯦ ꯃꯥꯅ ꯑꯩꯗꯨꯨ ꯆꯣꯡꯉꯦ꯫ꯌꯥꯔꯤꯦ ꯇꯣꯛꯑꯣ ꯌꯦ ꯑꯩꯁꯤꯅ ꯑꯗꯨꯝ ꯂꯤꯁꯟꯕ ꯈꯪꯉꯕ ꯀꯔꯤꯒꯤ ꯇꯨꯖꯨꯡꯕ ꯑꯩꯈꯣꯏꯗꯤ ꯊꯦꯡꯅꯔꯤꯕꯅꯦ ꯌꯦꯡꯉꯣ ꯑꯗꯩꯗꯤ ꯑꯗꯨꯏꯗ ꯑꯣꯏꯔꯒ ꯑꯃꯨ ꯆꯪꯉꯦ ꯑꯗꯨꯒ ꯑꯥ ꯃꯅꯨꯡ ꯌꯎ ꯑꯗꯨꯁꯨ ꯆꯪꯕꯗꯨꯁꯨ ꯁꯥꯡꯉꯤꯗꯅ ꯑꯗꯨ ꯁꯥꯡꯕꯒꯤ ꯃꯤ ꯋꯥꯁꯦ ꯑꯃꯨꯛ ꯇꯧꯔꯦ ꯍꯥꯏꯕꯗꯤ ꯌꯥꯝ ꯁꯥꯡꯉꯦ ꯈꯣꯠꯂꯦ ꯃꯤꯗꯤ ꯃꯄꯜ ꯂꯝꯗꯗꯤ ꯑ ꯀꯦꯝꯄꯁ ꯃꯅꯨꯡ ꯐꯥꯎꯕ ꯇꯦꯜꯂꯤꯅꯤ ꯈꯣꯠꯂꯤꯅꯦ ꯑꯩꯈꯣꯏꯗꯤ ꯆꯦꯟꯕꯤꯗꯦ ꯈꯣꯠꯄꯤꯗꯦ ꯇꯧꯔꯒ ꯑꯗꯩꯩꯗꯤ ꯉꯥꯡꯅꯔꯦ ꯉꯥꯡꯅꯔꯦ ꯑꯗꯨꯒ ꯍꯥꯏꯌꯣ ꯑꯗꯨꯒ ꯑꯃꯨꯛ ꯒꯥꯔꯗꯅ ꯆꯪꯍꯜꯂꯤ ꯆꯪꯍꯟꯗꯦꯅ ꯑꯃꯨꯛ ꯁꯥꯎꯔꯦ
ꯆꯪꯍꯟꯗꯤꯌꯦ
ꯍꯥꯏꯗꯤ ꯃꯤ ꯑꯅꯤ ꯆꯪꯒꯅꯣ ꯈꯣꯠꯀꯅꯣꯅ ꯑꯃꯝ ꯇꯧꯔꯛꯏꯕ ꯃꯣꯏ ꯍꯧꯅꯥꯕꯤ ꯑꯗꯩꯗꯤ ꯑꯃꯨꯛ꯫ ꯎꯝ ꯑꯗꯩꯗꯤ ꯑꯃꯨꯛ ꯑꯁ ꯑꯥ ꯇꯣꯛꯑꯁꯒꯥꯏ ꯍꯥꯏꯅꯔꯕꯅꯦꯕ꯫ ꯑꯗꯩꯗꯤ ꯑꯃꯨꯛ ꯆꯪꯉꯦ ꯑꯗꯩꯗꯤ ꯑꯃꯨꯛ ꯇꯧꯔꯦ꯫ ꯑꯗꯩꯗꯤ ꯑꯗꯨꯗꯩ ꯑꯃꯨꯛ ꯏꯁꯧꯁꯦ ꯂꯥꯡꯉꯒ ꯑꯃꯨꯛ ꯊꯣꯛꯂꯛꯑꯦ ꯑꯗꯨꯒ ꯊꯣꯛꯂꯛꯄꯁꯤꯗ꯫ ꯎꯝ ꯁꯨꯝ ꯃꯣꯏ ꯈꯨꯠꯇꯧꯗꯣ ꯑꯗꯩꯗꯤ꯫ ꯍꯥꯏꯗꯤ ꯆꯨꯝꯅꯁꯨ ꯍꯥꯏꯗꯦꯕ ꯌꯥꯝꯅ ꯑꯩꯈꯣꯏꯗꯣ ꯍꯦꯛꯇ ꯀꯩꯅꯣ ꯁꯦꯔꯥꯟ ꯇꯨꯔꯥꯟ ꯀꯩꯅꯣꯃ꯫ ꯕꯣꯝ ꯐꯝꯕ ꯂꯛ ꯄꯥ ꯇꯥꯏꯄ ꯇꯥꯒ ꯉꯥꯡꯉꯦꯕ ꯃꯣꯏ ꯈꯣꯡꯉꯥꯡꯗꯣ ꯑꯗꯨꯗꯨꯒ ꯎꯝ꯫ ꯑꯗꯨꯃꯥꯏꯅ ꯇꯧꯔ ꯊꯣꯛꯂꯛꯑꯦ ꯑꯗꯨ ꯀꯩꯅꯣ ꯇꯧꯔꯦ ꯎꯝ꯫ ꯀꯩꯅꯣ ꯇꯧꯔꯦ ꯑ ꯊꯣꯛꯣꯂꯛꯑꯦ ꯑꯗꯨꯗꯨꯒ ꯑꯃꯨꯛ ꯑꯗꯨꯋꯥꯏꯗ ꯀꯩꯅꯣꯃ ꯆꯥꯁꯦ ꯍꯥꯏꯕꯗꯨꯗ꯫ ꯆꯥꯁꯦ ꯆꯪꯉꯨꯔꯕꯅꯦꯕ ꯈꯪꯕꯔꯥ꯫ ꯑꯗꯨꯗꯨꯒ ꯃꯣꯏꯒꯤ ꯆꯥꯅꯕꯒꯤ ꯄꯣꯠꯇꯣ ꯎꯔꯒ ꯏꯕꯥꯏꯅꯤꯁꯦ ꯁꯨꯛ ꯇꯣꯛꯑꯒ ꯊꯣꯛꯂꯛꯑꯦ ꯑꯃꯨꯛ꯫ ꯑꯗꯩꯗꯤ ꯑꯃꯨꯛ ꯑꯦꯝ ꯃꯨꯏ ꯃꯅꯨꯡꯗ ꯑꯗꯨꯝ꯫
ꯀꯔꯝꯕ ꯃꯐꯝꯅꯣꯕ꯫
ꯑꯃ ꯇ꯭ꯔꯥꯐꯤꯛ ꯑꯥꯏꯂꯦꯟꯗꯒꯤ ꯍꯦꯛ꯫ ꯍꯥꯏꯆꯟꯐꯝꯗ ꯑꯃ ꯂꯩꯕꯗꯣ ꯑꯅꯧꯕ ꯏꯁꯇꯦꯁꯅꯔꯤꯒ ꯄꯨꯟꯕ ꯑꯃ ꯂꯩꯕꯗꯣ꯫
ꯈꯪꯗꯦ꯫
ꯑꯃ ꯑꯅꯧꯕ ꯑꯃ ꯂꯩꯕꯅꯦ ꯍꯦꯛ ꯃꯆꯤꯟꯋꯥꯏꯗ꯫ ꯑꯗꯨꯗ ꯆꯪꯉꯦ ꯑꯗꯨꯒ ꯃꯣꯏꯒꯤꯗꯣ ꯑꯅꯝꯕꯅ ꯕꯦꯀꯔꯤꯒꯤ ꯄꯣꯠ ꯑꯣꯏꯕ꯫ ꯗꯗꯤ ꯏꯕꯅꯤꯁꯤ ꯑꯃꯨꯛ ꯁꯨꯛꯇꯣꯛꯑ ꯊꯣꯛꯂꯛꯑꯦ꯫ ꯐꯅꯌꯥꯝ ꯀꯨꯏꯅꯁꯨ ꯂꯦꯞꯄꯨꯔꯕꯅꯤꯀꯣ ꯆꯥꯔꯛꯇꯦꯕ꯫
ꯀꯥꯔꯤꯒꯤ꯫
ꯆꯥꯗꯕꯤꯗ ꯃꯤꯒꯤ ꯃꯤꯅꯗꯨ ꯌꯦꯡꯉꯒ ꯊꯣꯛꯂꯛꯇꯣꯏꯅꯦ ꯍꯥꯏꯕ꯫
ꯑꯁ ꯑꯁ꯫
ꯆꯥꯅꯤꯡꯗꯦꯅ ꯃꯣꯏꯁꯤꯗꯤ ꯆꯥꯅꯤꯡꯗꯦꯗ ꯇꯧꯔꯒ ꯊꯣꯛꯔꯛꯇꯣꯏꯅꯦ ꯍꯥꯏꯕ ꯑꯗꯨꯁꯨ꯫ ꯃꯤꯅꯨ ꯆꯥꯅꯕꯗꯣ ꯈꯜꯂꯤꯅꯦꯅ ꯃꯤꯅꯤꯠ ꯃꯉꯥ ꯇꯔꯨꯛ ꯃꯉꯥ ꯇꯔꯥꯃꯨꯛ ꯂꯦꯞꯄꯨꯔꯒꯅꯤꯀꯣ ꯍꯥꯏꯁꯦ꯫ ꯀꯩꯝ ꯂꯩꯇꯗꯕꯤꯗ ꯑꯃꯨꯛ ꯊꯣꯛꯂꯛꯑꯦ ꯑꯗꯨꯗ ꯑꯩꯅ ꯑꯩ ꯏꯀꯥꯏꯖꯩꯍꯦ ꯍꯥꯏꯔꯒ ꯅꯦꯍꯥꯅ ꯏꯁ ꯃꯤ ꯆꯥꯅꯤꯡꯗꯕꯕꯨ ꯍꯥꯏꯔꯒ ꯑꯃꯨꯛ ꯆꯤꯡꯉ ꯄꯨꯔꯛꯑꯦ ꯑꯗꯩꯒꯤ ꯑꯃꯨꯛ꯫ ꯃꯇꯣꯟ ꯋꯥꯏꯗ ꯁꯦꯂꯨꯟꯒ ꯄꯨꯟꯕ ꯑꯃ ꯍꯥꯡꯉꯤꯕꯗꯣ꯫ ꯂꯤꯛꯂꯥꯒꯤ ꯃꯊꯛꯇ ꯂꯤꯛꯂꯥꯒꯤ ꯑꯗꯨꯋꯥꯏꯗ ꯑꯗꯨꯗ ꯑꯃꯨꯛ ꯆꯪ ꯍꯥꯏꯔꯦ ꯑꯗꯨꯒ ꯑꯗꯨꯗꯁꯨ꯫ ꯑꯗꯨ ꯑꯃꯨꯛ ꯆꯪꯁꯦꯅ ꯍꯥꯏꯅ ꯑꯁ ꯄꯤꯁꯥꯏ ꯌꯥꯝ ꯇꯥꯡꯉꯝꯃꯅꯤ ꯁꯤꯗꯤ ꯌꯥꯗꯦ ꯃꯁꯛꯁꯦ ꯌꯥꯗꯦ ꯍꯥꯏꯔꯒ ꯑꯃꯨꯛ ꯆꯪꯗ꯭ꯔꯦ꯫ ꯑꯗꯒꯤ ꯅꯥꯀꯟꯗ ꯑꯦꯝ ꯑꯦꯝ ꯏꯁꯇꯣꯔꯗ ꯑꯥꯏꯁ ꯀ꯭ꯔꯤꯝ ꯌꯥꯎꯕ ꯌꯦꯡꯉꯨꯁꯤ ꯂꯥꯎꯅ ꯑꯃꯨꯛ ꯆꯪꯉꯦ꯫ ꯑꯗꯨꯒ ꯑꯃꯨꯛ ꯃꯤꯒꯤ ꯑꯥꯏꯁ ꯀ꯭ꯔꯤꯝꯗꯨ ꯑꯃꯨꯛ ꯒ꯭ꯔꯣ ꯒ꯭ꯔꯣ ꯑꯣꯠꯈꯥꯏꯕꯤꯔꯦ ꯅꯦꯍꯥꯁꯤꯅ꯫ ꯑꯗ ꯑꯩꯅ ꯑꯃ ꯂꯧꯗꯣꯕ ꯂꯧꯔꯣ ꯍꯥꯏꯔꯦ ꯑꯗꯨꯗꯨꯅ ꯁꯤꯗꯤ ꯆꯥꯅꯤꯡꯗꯦꯅ ꯑꯃꯨꯛ ꯍꯥꯏꯔꯦ ꯑꯗꯩꯗꯤ ꯑꯩꯁꯨ ꯃꯥꯅ ꯆꯥꯅꯤꯡꯗꯦ ꯍꯥꯏꯕꯗ ꯑꯩꯁꯨ ꯑꯃꯨꯛ ꯑꯁ ꯑꯩꯁꯨ ꯆꯥꯏꯅꯤꯡꯗꯦ ꯍꯥꯏꯔꯒ ꯑꯃꯨꯛ ꯊꯣꯛꯑꯦ꯫ ꯑꯗꯨꯁꯨ꯫ ꯆꯥꯗ꯭ꯔꯦ ꯊꯣꯛꯂꯛꯑꯦ ꯑꯗꯩꯗꯤ ꯃꯄꯥꯟ ꯌꯧꯔꯛꯑꯦ ꯃꯥꯅ ꯑꯦ ꯃꯄꯥꯟꯒꯤ ꯃꯣꯏ ꯁꯨꯋꯥꯏ ꯕꯤꯔꯌꯥꯅꯤꯁꯦ ꯌꯥꯝ ꯍꯥꯎꯕꯅꯦ ꯁꯤ ꯑꯣꯏꯅ ꯆꯥꯈ꯭ꯔꯁꯦꯅ ꯕꯤꯔꯌꯥꯅꯤꯒꯤꯗꯨꯗ ꯑꯣꯏꯅ ꯆꯪꯉꯦ꯫ ꯑꯗꯨꯗꯨꯒ ꯍꯥꯐꯀꯤ ꯍꯥꯟꯅ ꯂꯧꯁꯦꯅ ꯍꯥꯐꯀꯤ ꯂꯧꯔꯦ꯫ ꯑꯗꯨꯗꯨꯒ ꯍꯥꯐꯇꯣ ꯑꯣꯛꯇꯦꯅ ꯑꯃꯨꯛ ꯐꯨꯜ ꯑꯃꯃꯨꯛ ꯂꯧꯔꯦ꯫
ꯎꯝ꯫
ꯐꯖꯅ ꯐꯨꯠꯆꯜꯂꯦ꯫
ꯎꯝ꯫
ꯑꯗꯨꯒ ꯍꯟꯕꯒꯤꯗꯣ ꯑꯗꯨ ꯍꯟꯕ ꯑꯗꯨꯅ ꯑꯃꯨꯛ ꯃꯣꯏꯒꯤ ꯑꯦꯝ ꯃꯨꯏꯒꯤ ꯑꯣꯇꯣꯗꯣ꯫
ꯎꯝ꯫
ꯑꯗꯨ ꯑꯗꯨꯝ ꯇꯣꯡꯉꯦ ꯌꯥꯔꯕꯗꯣ ꯏꯕꯥꯅꯤꯁꯦ ꯑꯃꯨꯛ ꯆꯤꯜꯍꯥꯎ ꯊꯤꯔꯤꯕ ꯁꯤꯠ ꯅꯨꯡꯉꯥꯏ ꯒ ꯅꯨꯡꯉꯥꯏꯇꯦꯒ ꯐꯐꯝ ꯅꯨꯡꯉꯥꯏꯕꯅꯤꯒ ꯅꯨꯡꯉꯥꯏꯇꯦꯒ ꯋꯥ ꯌꯥ ꯉꯥꯡꯅꯩꯒ ꯈꯣꯠꯅꯩ ꯀꯅ ꯇꯧꯔꯒ ꯑꯃꯨꯛ ꯀꯩꯅꯣꯗꯣ ꯑꯦꯂꯦꯛꯇ꯭ꯔꯤꯛꯀꯤꯗꯣ ꯉꯥꯏꯁ ꯦꯅ ꯑꯃꯨꯛ ꯉꯥꯏꯔꯦ ꯊꯧꯁꯦ ꯈꯪꯉꯕ ꯅꯨꯡꯁꯥꯁꯤꯗꯅꯦ ꯏꯂꯦꯛꯇ꯭ꯔꯤꯛꯀꯤ ꯑꯣꯇꯣ ꯂꯥꯛꯄ ꯉꯥꯏꯅꯦꯅꯅꯦ ꯃꯤꯒꯤ ꯑꯣꯇꯣ ꯈꯥꯝꯖꯔꯛꯄꯗꯨꯁꯨ ꯊꯥꯗꯣꯛꯈ꯭ꯔꯦ ꯈꯪꯕ꯭ꯔꯥ ꯇꯣꯡꯉꯣꯅ ꯑꯗꯒꯤ ꯑꯦꯂꯦꯛꯇ꯭ꯔꯤꯛ ꯑꯣꯇꯣ ꯉꯥꯏꯅꯦꯅ ꯍꯥꯏꯒꯠꯂꯛꯄ ꯃꯌꯥꯝꯗꯨꯗꯤ ꯃꯤ ꯂꯣꯏ ꯄꯨꯔ ꯄꯨꯔ ꯂꯣꯏ ꯍꯥꯏꯒꯠꯂꯛꯑꯦꯗꯅ ꯑꯗ ꯑꯩꯈꯣꯏꯁꯦ ꯉꯥꯏꯔꯦ ꯑꯁꯃꯤꯒꯤ ꯑꯦꯝ ꯌꯨꯗꯒꯤ ꯊꯒꯠꯂꯛꯄꯒꯗꯣ ꯈꯥꯝꯃꯤꯅꯤꯀꯣ ꯇꯣꯡꯉꯣ ꯂꯥꯛꯑꯣ ꯀꯥꯏꯅ ꯑꯩꯈꯣꯏꯅꯒ ꯊꯥꯗꯣꯛꯈ꯭ꯔꯤꯅꯤ ꯇꯣꯡꯉꯣꯏ ꯀꯥꯏꯅꯒ ꯑ ꯉꯥꯏꯔꯦ ꯃꯤꯅꯤꯠ ꯇꯔꯥꯃꯥꯎ ꯑ ꯇꯦꯛꯀꯤꯌꯣꯛꯛꯇꯣꯗꯣ ꯇꯣꯡꯗ꯭ꯔꯗꯤ ꯁꯨꯡ ꯉꯥꯏꯨꯛ ꯌꯥꯗ꯭ꯔꯦ ꯠꯇ ꯃꯩ ꯇꯥꯏꯞꯇꯒꯅꯦ ꯉꯥꯏꯔꯦ ꯈꯪꯉꯕ ꯑꯗꯨꯗꯨꯒ ꯂꯥꯁꯇ ꯑꯃꯕꯨꯗꯤ ꯂꯥꯛꯑꯦ ꯑꯗꯨ ꯇꯣꯡꯉꯦ ꯑꯗꯨꯗꯨ ꯏꯕꯥꯅꯤ ꯏꯕꯥꯅꯤꯁꯦ ꯑꯃꯨꯛ ꯅꯣꯛꯑꯦ ꯈꯪꯕ꯭ꯔꯥ ꯑꯣꯇꯣ ꯃꯅꯨꯡꯅ ꯑꯗꯨꯒ ꯏꯕꯥꯅꯤ ꯆꯤꯜꯍꯥꯎ ꯍꯨꯊꯤꯁꯤꯗꯤ ꯎꯛꯇꯣ ꯃꯈꯜꯒꯕ ꯎꯛꯇꯣꯕ ꯈꯜꯂ ꯇꯣꯡꯉꯤ ꯁꯤꯅ ꯀꯥꯏꯗꯒꯤ ꯃꯄꯥꯟ ꯑꯃ ꯆꯠꯇꯣꯏꯔꯣ ꯋꯥꯏꯔꯦ ꯋꯥꯔꯤꯁ ꯑꯗꯨ ꯂꯣꯛꯑꯦ ꯉꯥꯎꯔ ꯃꯕꯥꯜꯂꯝꯗꯗꯤ ꯑꯃꯕꯨ ꯇꯣ ꯉꯧꯗ꯭ꯔꯗꯤ ꯐꯪꯕꯨ ꯐꯪꯗ꯭ꯔꯗꯤ ꯇꯣꯛꯇꯣꯏꯅꯦ ꯑꯗꯒꯤ ꯃꯤ ꯈꯪ ꯑꯗꯨꯒꯨꯝꯕ ꯁꯨꯝ ꯑꯩꯈꯣꯏ ꯆꯤꯜꯍꯥꯎ ꯈꯨꯊꯤꯗꯣ ꯑꯗꯨꯅꯖꯤꯛ ꯎꯕꯔꯗꯁꯨ ꯑꯩꯈꯣꯏꯅ ꯇꯧꯗꯣꯔꯤꯕꯅꯦ ꯍꯥꯏꯕ ꯁꯤꯗꯕꯁꯦ ꯃꯁꯛ ꯀꯩꯅꯣꯝ ꯇꯧꯋꯦ ꯍꯥꯏꯔ ꯂꯩꯍꯧꯗꯣꯏ ꯃꯥꯜꯂꯦ ꯍꯥꯏꯕ ꯍꯥꯏꯗꯤ ꯑꯗꯨ ꯃꯥꯏꯇ ꯋꯥꯒꯦ ꯇꯤꯜꯍꯥꯎ ꯌꯥꯝ ꯊꯤꯕꯅꯤꯁꯦ ꯍꯥꯏꯅꯔꯒ ꯂꯥꯛꯏ
ꯑ
ꯅꯧ ꯊ ꯩ ꯌꯥꯗ ꯈꯔ
ꯃꯣꯏ ꯑꯣꯄꯣꯖꯤꯠꯇꯗꯤ ꯈꯥꯝꯒꯨꯝ ꯇꯧꯗꯥꯏꯅꯦ ꯑꯦꯝ ꯌꯨꯒꯤ
ꯍ ꯑꯗꯤ
ꯑꯣꯄꯣꯖꯤꯠꯇ ꯈꯔꯗꯤ ꯈꯥꯝꯕꯅꯦ
ꯎꯝ ꯎꯝ ꯅ ꯀꯌꯥ ꯁꯨꯔꯦ ꯑꯩꯉꯣꯟꯗ
ꯈꯣꯡꯗ ꯑꯍꯨꯝ ꯅꯛꯂꯒ ꯈꯣꯡ ꯃꯔꯤꯔꯛꯂ ꯁꯨꯔꯝꯕꯅꯤ ꯉꯁꯤ ꯅꯠꯇꯕ
ꯑꯥ ꯑꯗꯨ ꯄꯨꯂꯞ ꯄꯥꯊꯂꯒ ꯑꯝꯇ ꯌꯡꯎꯅꯦ ꯀꯌꯥ ꯁꯨꯔꯒꯦꯅ ꯑꯩꯅ ꯅꯉꯣꯟ ꯁꯤꯁꯦ ꯅꯪꯅ ꯇꯧꯔꯛꯏ ꯅꯠꯇ꯭ꯔꯣ ꯑꯩꯅ ꯅꯉꯣꯟꯗꯗꯤ ꯑꯍꯨꯝꯒꯨꯝꯕꯗꯤ ꯁꯝꯗꯧ ꯃꯥꯜꯂꯦꯕ ꯌꯥꯗꯕ ꯑꯃꯗꯨꯒ ꯌꯥꯎꯔ ꯃꯔꯤꯅꯣ ꯀꯌꯥꯅꯣ ꯁꯣ ꯅꯣꯡꯉꯜꯂꯕ
ꯅꯣꯡꯃꯗ ꯃꯤ ꯑꯃꯗ ꯃꯉ
ꯃꯤ ꯑ ꯃꯤ ꯑꯃꯗ ꯃꯉꯥ ꯂꯣꯏꯔꯦ
ꯌꯦꯡ ꯌꯥꯗꯤꯌꯦꯦ ꯐꯣꯟ ꯇꯧꯔꯀꯥꯟꯗ
ꯌꯥꯔꯝꯃꯔꯣꯏ ꯇꯣꯛꯑꯣ ꯍꯣꯔꯦꯟꯅꯦ ꯑꯣ
ꯂꯣꯏꯔ ꯌꯦꯡꯉꯛꯑꯒꯦ
ꯑꯥ ꯑꯗꯨꯒ
ꯉꯔꯥꯡ ꯑꯩꯅ ꯇꯧꯔꯛꯇꯦꯀꯣ ꯇꯧꯔꯛꯇꯦ ꯉꯔꯥꯡ ꯇꯧꯗꯦ ꯉꯁꯤ ꯉꯔꯥꯡ ꯇꯧꯗꯦ ꯉꯁꯤꯗꯤ ꯉꯁꯦ ꯑꯅꯤꯔꯛ ꯃꯥꯜꯂꯦ ꯎꯝ
ꯑꯩꯅ ꯇꯧꯕꯗ ꯌꯥꯗꯕ꯭ꯔꯥ ꯅꯪꯅ ꯇꯧꯕꯗ ꯌꯥꯗꯕ꯭ꯔꯥ
ꯀꯣꯛ ꯇꯨꯝꯗ꯭ꯔꯤꯀꯥꯟꯗ ꯁꯥꯟꯅꯕꯗꯣ ꯌꯥꯈꯤꯗꯕꯅꯦ ꯑꯗꯨꯒ ꯑꯩ ꯅꯉꯣꯟꯗ ꯇꯧꯔꯒ ꯑꯃ ꯌꯥꯗꯦꯅ ꯍꯥꯏ ꯍꯥꯏꯈꯤꯕꯗꯨꯣ ꯃꯥꯡꯗꯣꯏꯔ
ꯑꯗꯨꯗꯣ ꯈꯪꯗꯦ ꯍꯣꯔꯦꯟ ꯃꯣꯏ ꯌꯦꯡꯐꯝꯗꯨꯗ ꯌꯦꯡꯉ ꯈꯪꯉꯅꯤ
ꯍꯣꯏ ꯌꯦꯡꯉꯁꯤꯦ
ꯑꯗꯨꯃꯥꯏꯅ ꯇꯧꯋꯦ ꯑꯗꯨꯗꯨꯒ ꯍꯧꯖꯤꯛ ꯄꯨꯡꯁꯤ ꯑꯝꯇ ꯌꯦꯡꯒꯀꯣ ꯄꯁꯦ ꯄꯁꯤ ꯃ ꯑꯅꯤ ꯃꯦ
ꯑꯗꯨ ꯆꯦ ꯆꯉ ꯂꯧꯊꯣꯛꯑꯕ
ꯑ ꯄ꯭ꯔꯣꯚꯖꯅꯦꯜꯗꯤ ꯂꯧꯊꯣꯛꯑꯦ
ꯑꯇꯩꯗꯤ ꯀꯩꯀꯩ ꯆꯪꯗꯣꯏꯅꯕ
ꯑꯇꯩꯗꯤ ꯑꯣꯔꯤꯖꯤꯅꯦꯜꯗꯉꯥꯡꯃꯅꯦ
ꯄ꯭ꯔꯣꯚꯖꯅꯦꯜ ꯌꯥꯔꯕ ꯑꯗꯨꯅ
ꯈꯪꯤ ꯑꯣꯔꯜꯁꯨ ꯃ ꯑꯇꯩ ꯆꯦꯟꯗꯣꯏꯔ ꯀꯩꯅꯣ ꯑꯩꯁꯨ ꯑꯗꯨꯒꯤ ꯁꯣꯏꯗꯤ ꯇꯧꯍꯜꯂꯦ ꯍꯥꯏꯕꯅꯦ
ꯇꯜꯅꯦ
ꯑꯗꯨꯅꯦ ꯑꯩ ꯑꯩꯁꯨꯗꯤ ꯁꯣꯏ ꯌꯥꯎꯔꯛꯄꯁꯤꯗ ꯑꯩ ꯇꯟꯗꯅ ꯑꯩ ꯆꯠꯄꯗ ꯂꯩꯔꯦ ꯖꯨꯂꯥꯏ ꯌꯧꯁꯜꯂꯛꯑꯕꯅꯤꯅ ꯆꯦꯟꯕꯗꯤ ꯌꯥꯔꯛꯑꯅꯤꯕ
ꯀꯔꯁꯤ ꯎꯝ
ꯂꯗꯔꯤ ꯀꯩꯒꯤꯅ ꯑꯗꯨꯗꯨꯒ ꯑꯗꯨꯃꯥꯏꯅ ꯇꯧꯋꯦ ꯂꯧꯊꯣꯛꯄꯩꯗꯤ ꯅꯪ ꯂꯧꯗꯣꯔꯤꯕꯣ
ꯂꯧꯗ꯭ꯔꯤ ꯀꯩꯝꯇ ꯀꯩꯗꯧꯗꯅꯣꯁꯨ ꯈꯪꯗꯦ
ꯑꯁ ꯑꯩ ꯄ꯭ꯔꯣꯚꯖꯤꯅꯦꯜꯗꯨꯗꯤ ꯂꯧꯁꯤꯜꯍꯧꯔꯦ ꯍꯥꯏꯗꯤ ꯑꯣꯔꯤꯖꯤꯅꯦꯜꯗꯣ ꯂꯧꯗ꯭ꯔꯁꯨ ꯌꯥꯕꯒꯤ ꯐꯤꯕꯝꯗ ꯂꯩꯔꯗꯤ ꯇꯧꯔꯔꯣꯏ
ꯑꯗꯨꯝ ꯆꯪꯅꯤ ꯍꯥꯏꯕ꯭ꯔꯥ ꯄ꯭ꯔꯣꯐꯦꯁꯅꯦꯜꯅꯦ ꯃꯤꯅ ꯍꯥꯏꯅꯕꯗ
ꯑꯣꯔꯤꯖꯤꯅꯦꯜ ꯄꯨꯊꯣꯛ ꯉꯝꯗ꯭ꯔꯗꯤ ꯄ꯭ꯔꯣꯕꯤꯖꯤꯅꯦꯜꯗꯨꯣ ꯆꯪꯗꯣꯏꯅꯤꯗꯅ
ꯑ
ꯍꯥꯏꯗꯤ ꯁꯨꯝ ꯍꯧꯖꯤꯛ ꯄꯤ ꯑꯩꯆ ꯗꯤ ꯑꯦꯗꯃꯤꯁꯟꯒ ꯇꯧꯅꯤꯡꯉꯛꯑꯗꯤ ꯑꯣꯔꯤꯖꯤꯅꯦꯜꯗꯣ ꯄꯨꯊꯣꯛꯄ ꯅꯪꯗ꯭ꯔꯗꯤ ꯄ꯭ꯔꯣꯕꯤꯖꯤꯅꯦꯜ ꯄꯨꯊ ꯊꯣꯛ ꯇꯣꯏꯅꯤꯗꯅ ꯑꯗꯒꯤ ꯑꯦꯝ ꯌꯨ ꯍꯥꯏꯔꯦ ꯀꯅꯥꯅ ꯈꯪꯅꯤ ꯑꯣꯔꯤꯖꯤꯅꯦꯜꯗꯣ ꯍꯧꯖꯤꯛ ꯂꯧꯊꯣꯛ ꯌꯥꯔꯣꯏ ꯀꯥꯏꯅ ꯇꯧꯔꯛꯑꯗꯤ ꯃꯣꯏ ꯍꯧꯖꯤꯛ ꯕꯤ ꯄꯤ ꯁꯤꯟꯕ ꯈꯣꯠꯄꯒꯤ ꯌꯥꯝ ꯇꯧꯅꯔꯤꯕꯅꯤ ꯑ ꯑꯗꯨꯖꯤꯖꯒꯦ ꯑꯩꯗꯣ ꯍꯧꯖꯤꯛ ꯑꯃꯨꯛ ꯊꯥꯖꯤꯟꯗꯧꯕ ꯂꯥꯛꯑꯗꯤꯅ
ꯍꯥꯏꯗꯤ ꯍꯟꯗꯛ ꯖꯨꯟꯒꯤꯁꯤꯗ ꯑꯗꯨꯝ ꯈꯔꯗꯤ ꯀꯧꯔꯛꯏꯗꯅ ꯑꯗꯨꯗꯨꯒꯤ
ꯀꯩꯁꯨ ꯊꯥꯖꯤꯟꯕ ꯌꯥꯔ